ꯍꯜꯂꯣ ꯎꯝ ꯆꯥꯛ ꯆꯥꯕ ꯍꯥꯎꯔꯦ ꯑꯈꯣꯏꯗꯤ
ꯑꯣ ꯑꯩꯗꯤ ꯆꯥꯕ ꯂꯣꯏꯔꯦ
ꯆꯔ ꯆꯠꯀꯅꯤꯅ ꯑꯁ ꯑꯃꯨꯛ ꯑꯈꯣꯏꯁꯨ ꯀ꯭ꯂꯥꯁ ꯆꯥꯛ ꯆꯥꯌꯦ ꯍꯥꯏꯔꯒ
ꯀꯔꯤ ꯃꯊꯦꯜ ꯆꯥꯕꯅꯣ ꯍꯥꯏꯕꯅꯦ
ꯑꯁ ꯅꯪꯉꯣꯟꯗ ꯍꯥꯏꯈ꯭ꯔꯦꯅ ꯋꯥ ꯉꯥꯡꯕꯅ ꯐꯖꯥ ꯐꯖꯥꯅ ꯉꯥꯡꯉꯣ ꯎꯝ ꯍꯣꯏ ꯈꯣꯏꯒꯤ ꯍꯪꯒꯥꯝ ꯌꯥꯝ ꯍꯥꯎꯋꯦ ꯍꯥꯏꯕꯗꯣ
ꯀꯔꯤꯒꯤꯔ ꯅꯪ ꯉꯔꯥꯡ ꯕꯣꯜ ꯌꯦꯡꯗꯦ ꯍꯥꯏꯗ
ꯇꯨꯝꯅꯤꯡꯕꯒꯤꯅꯤꯗ ꯐꯖꯅ ꯇꯨꯝꯗꯕꯒꯤ ꯆꯦꯁ ꯄꯦꯟꯒꯤ ꯑꯃꯨꯛ ꯌꯦꯡꯅꯤꯡꯕ
ꯑꯩꯗꯤ ꯅꯪ ꯕꯣꯜ ꯌꯦꯡꯉꯝꯒꯅꯤꯅ ꯈꯟ
ꯑꯗꯣ ꯑꯩꯁꯨ ꯊꯥꯖꯥꯗꯤ ꯁꯥꯖꯕꯁꯦ ꯐ꯭ꯔꯥꯟꯁꯇꯤ ꯉꯝꯒꯗ꯭ꯔꯅ
ꯎꯝ ꯉꯁꯤꯗꯣ ꯌꯦꯡꯕ ꯅꯨꯡꯉꯥꯏꯕ ꯃꯥꯜꯂꯦ ꯈꯠꯅꯥꯏ ꯍꯥꯏꯌꯦ
ꯑꯁ ꯑꯁꯦꯡꯕꯒꯤꯔ ꯑꯣ
ꯀꯣꯠꯁ ꯎꯝ ꯀꯩꯅꯣ ꯌꯦꯂꯣ ꯀꯥꯔꯠ ꯆꯥꯌꯦ ꯍꯥꯏꯌꯦ
ꯑꯁ ꯂꯣꯏꯔꯦ ꯀꯅꯥꯒꯤ ꯎꯝ ꯌꯥꯝ ꯐꯤꯡꯕ ꯃꯥꯜꯂꯦꯅ ꯑꯗꯨꯗꯤ
ꯎꯝ ꯑꯗꯨꯒ ꯈꯠꯅꯅꯤꯡꯉꯥꯏꯁꯨ ꯇꯥꯎꯋꯦ ꯍꯥꯏꯌꯦ
ꯎꯝ ꯅꯨꯄꯤꯗꯤ ꯔꯤꯄ꯭ꯂꯦ ꯌꯦꯡꯕ ꯇꯥꯔꯦ
ꯑꯗꯨ ꯎꯝ ꯏꯝꯕꯥꯞꯄꯦꯕꯨꯀꯣ
ꯎꯝ
ꯃꯣꯏꯁꯦ ꯌꯥꯝ ꯑꯦꯇꯦꯛ ꯇꯥꯎꯕ ꯃꯥꯜꯂꯦ ꯗꯨꯗꯒꯤ ꯄꯦꯅꯥꯜꯇꯤ ꯄꯥꯡ ꯐꯪꯕꯅꯦ ꯍꯥꯏ
ꯃꯔꯛ ꯃꯔꯛꯇ ꯗꯨꯝꯃꯥꯏ ꯇꯧꯕꯅꯦ ꯃꯦꯁꯤꯀꯤ ꯃꯇꯝꯗꯁꯨ ꯅꯦꯃꯥꯔꯗꯁꯨ ꯑꯗꯨꯃꯥꯏꯟ ꯇꯧꯕꯅꯦꯕ ꯃꯣꯏꯗꯣ ꯃꯣꯏꯕꯨ ꯕꯣꯜ ꯍꯦꯛ ꯄꯥꯏꯔꯗꯤ ꯃꯤ ꯃꯉꯥꯒꯨꯝꯕ ꯆꯦꯟꯈ꯭ꯔꯅꯤ ꯃꯥꯒꯤ ꯃꯅꯥꯛꯇ
ꯌꯥꯝ ꯍꯥꯏꯕꯅꯤꯅ ꯑꯩꯁꯦ ꯑꯦꯇꯦꯛ ꯇꯥꯎꯕ ꯃꯥꯥꯡꯂꯦ
ꯍꯣꯏ ꯃꯣꯏꯁꯦꯀꯣ ꯍꯥꯏꯔꯗꯤ ꯑꯩꯗꯤ ꯃꯦꯁꯤꯒ ꯔꯨꯅꯦꯜꯗꯣꯒꯨꯝꯗꯨꯗꯤ ꯍꯥꯏꯗꯕꯒꯨꯝ ꯇꯧꯕ ꯑꯩꯒꯤꯗꯤ ꯎꯝ
ꯎꯝ
ꯍꯣꯏ ꯍꯣꯏ
ꯁꯨꯃꯥꯏꯅꯗꯤ ꯇꯧꯋꯦꯇꯨ
ꯎꯝ
ꯃꯣꯏ ꯂꯣꯏꯔꯀꯥꯟꯗ ꯀꯅꯥꯒꯤ ꯄ꯭ꯔꯥꯏꯝ ꯑꯃꯨꯛ ꯍꯥꯎꯗꯣꯏꯅꯣ ꯈꯪꯗꯦ
ꯔꯣꯅꯥꯜꯗꯣꯒꯁꯤ ꯎꯝ ꯅꯠꯇꯦ ꯑꯦꯝꯕꯄꯦꯒꯒꯤ ꯌꯃꯥꯜꯒꯤ ꯍꯧꯒꯗ꯭ꯔꯥ ꯈꯪꯗꯦ ꯑꯗꯨꯅꯦ ꯆꯩꯔꯥꯎ ꯆꯤꯡꯅ ꯑꯇꯩꯗꯨꯗꯤ ꯄꯩꯁꯥ ꯌꯥꯝ ꯆꯪꯕꯅꯤꯅ ꯎꯝ ꯆꯦꯒꯤ ꯃꯤꯡꯗꯀꯣ ꯅꯣꯏꯗꯣ ꯀꯔꯤ ꯏꯟꯁꯥꯡ ꯆꯥꯏ ꯍꯥꯏꯕ꯭ꯔꯥ ꯑꯃꯨꯛ ꯀꯥꯎꯈ꯭ꯔꯦ ꯑꯩꯗꯣ ꯆꯦ ꯍꯥꯏꯕꯅꯤꯗꯥ ꯆꯩꯔꯥꯎ ꯆꯤꯡꯗ ꯎꯝ ꯅꯪꯁꯨ ꯂꯥꯛꯑꯣ
ꯌꯥꯝ ꯍꯥꯎꯔꯦ ꯌꯦꯟꯗꯦꯝ ꯌꯦꯟꯗꯦꯝ ꯉꯁꯤꯅ ꯑꯃꯨꯛ ꯆꯥꯕꯅꯦ
ꯅꯠꯇꯗꯤ ꯎꯝ ꯅꯨꯡꯇꯤꯒꯤ ꯆꯥꯗ꯭ꯔꯗꯤ ꯑꯗꯨꯝ ꯍꯥꯎꯗꯤ ꯍꯥꯎꯕꯅꯤꯗ
ꯈꯪꯗ꯭ꯔꯦ ꯑꯩꯈꯣꯏꯅ ꯇꯥꯔꯁꯦ
ꯅꯆꯦꯗꯤ ꯀꯔꯤ ꯀꯩ ꯇꯝꯃꯤ ꯌꯨꯝꯗ ꯂꯩꯔꯒ
ꯍꯥꯥ
ꯌꯨꯝꯗ ꯂꯩꯔꯒ ꯀꯔꯤ ꯀꯔꯤ ꯇꯧꯅꯦꯕ ꯑꯩꯒꯤ
ꯑꯃꯨꯛ ꯇꯨꯝꯒꯅꯤ ꯑꯩꯗꯤ
ꯑꯣ ꯅꯪ ꯕꯣꯜ ꯌꯦꯡꯕꯒꯤꯔꯥ
ꯌꯦꯡꯕꯨꯗꯤ ꯌꯦꯡꯗꯦꯕꯀꯣ ꯑꯗꯨꯒ ꯊꯦꯡꯅ ꯇꯨꯝꯕꯒꯤ ꯑꯩ
ꯑꯣ ꯑꯣ ꯇꯨꯝꯅꯤꯡꯔꯗꯤ ꯑꯩꯁꯨ ꯉꯁꯤ ꯀ꯭ꯂꯥꯁ ꯍꯜꯂꯛꯑꯒ ꯇꯨꯝꯕ ꯌꯦꯡꯒꯦ ꯑꯗꯣ
ꯏꯁꯥꯏꯒ ꯁꯛꯄ꯭ꯔꯥ
ꯎꯝ ꯇꯥꯟꯕꯗꯣ ꯑꯣ ꯈ꯭ꯋꯥꯏꯗꯒꯤ
ꯑꯦꯛꯁꯥꯟꯒ ꯇꯧꯔꯝꯃꯅꯤ꯫
ꯎꯝ ꯇꯧꯋꯦ ꯍꯣꯏ ꯏꯃꯥꯟꯅꯕꯤ ꯑꯃꯥꯅ꯫ ꯑꯩꯅ ꯑꯦꯛꯁꯟ ꯇꯧꯕꯗꯣ ꯌꯦꯡꯅꯤꯡ ꯌꯦꯡꯅꯤꯡꯉꯦ ꯕꯤꯗꯤꯑꯣ ꯊꯔꯛꯑꯣ ꯍꯥꯏꯌꯦ ꯑꯗꯨ ꯒꯤ ꯌꯥꯝ ꯍꯥꯏꯕꯅꯦꯕ ꯑꯁꯦꯡꯕꯗꯤ ꯏꯁꯩꯒꯨꯝꯕꯗꯣ꯫ ꯈꯪꯗꯕꯒꯤꯅꯦ ꯅꯣꯏ
ꯌꯨꯇ꯭ꯌꯨꯕꯇ ꯌꯦꯝꯃꯦ ꯌꯥꯝ ꯌꯥꯝ ꯌꯦꯡꯉꯣ꯫
ꯑꯣ ꯌꯥꯝ ꯍꯩꯕꯅꯦ ꯑꯁꯤ ꯑꯅꯤꯒꯤ
ꯑꯁꯤ ꯂꯣꯏꯔ ꯀꯟꯅ ꯃꯄꯥꯟ ꯆꯠꯅꯤꯡꯉꯦ ꯍꯥꯏꯕ꯭ꯔꯥ
ꯑꯗꯨꯃꯥꯏꯅ ꯇꯧꯈ꯭ꯔꯁꯤꯔꯅ ꯑꯁꯤ ꯉꯥꯏꯌꯣ ꯑꯩꯒꯤ ꯏꯅꯥꯎ ꯅꯨꯨꯄꯥꯗꯣ
ꯎꯝ
ꯅꯦꯛꯁ ꯏꯌꯥꯔꯗꯤ ꯀ꯭ꯂꯥꯁ ꯇꯨꯌꯦꯞ ꯂꯣꯏꯈ꯭ꯔꯅꯦꯕ ꯆ ꯌꯥꯝ ꯅꯨꯡꯉꯥꯏꯌꯦ ꯍꯣꯏ ꯑꯗꯨꯒꯤꯅꯦ ꯑꯩꯅ ꯏꯅꯥꯎꯅꯨꯄꯤꯗꯤ ꯅꯦꯛ ꯇꯤꯌ꯭ꯔꯅ ꯂꯣꯏꯌꯦ ꯅꯨꯄꯥ ꯃꯒꯤꯗꯣ ꯆꯍꯤ ꯃꯔꯤ ꯂꯛꯔꯗꯤ ꯑꯗꯨꯒꯤ ꯎꯄꯥꯏ ꯂꯩꯇꯦ
ꯑꯍꯥꯟ ꯑꯣꯏꯕꯅꯤꯅꯁꯨ ꯀꯣ
ꯎꯝ
ꯌꯨꯝꯗꯒꯤ
ꯆꯠꯊꯣꯛꯇ꯭ꯔꯗꯤ ꯌꯥꯗꯦ
ꯑꯗꯨꯒ ꯄꯩꯁꯥ ꯄꯥꯏꯕ ꯃꯥꯜꯂꯦ ꯅꯪꯗꯤ
ꯀꯔꯤꯒꯤ
ꯌꯥꯝ ꯀꯣꯏꯒ ꯆꯠꯂꯦ
ꯑꯩꯗꯤꯀꯣ ꯑꯗꯨꯃꯥꯏꯅ ꯍꯥꯏꯔꯗꯤ ꯃꯔꯥꯛ ꯃꯔꯥꯛꯇꯤ ꯁꯥꯎꯅꯤꯡꯉꯦꯗ
ꯌꯥꯝ ꯀꯣꯏꯈ꯭ꯔꯦ
ꯑꯩ ꯀꯥꯏ ꯀꯥꯏꯗ ꯆꯠꯄ꯭ꯔꯅꯦ
ꯌꯥꯝ ꯀꯣꯏꯔ ꯃꯥꯜꯂꯦ
ꯑꯩ ꯉꯔꯥꯡ ꯈꯣꯡꯎꯞ ꯂꯥꯔꯣꯏ ꯍꯥꯏꯕꯗꯣ ꯁꯦ ꯄꯥꯎꯊꯣꯟꯗ ꯄꯩꯁꯥ ꯂꯩꯇꯦ ꯄꯩꯁꯥ ꯂꯩ ꯇꯦ ꯍꯥꯏꯔꯒꯀꯣ ꯅꯪ ꯌꯦꯡꯉꯣ ꯍꯥꯏꯕꯅꯦ
ꯑꯗꯨ ꯂꯥꯎ ꯂꯥꯎꯅꯤꯡꯉꯥꯏꯁꯨ ꯑꯃꯨꯛ ꯐꯪꯉꯣꯏꯗꯣ ꯂꯧꯕꯤꯗ꯭ꯔꯗꯤ
ꯑꯁ ꯑꯩꯁꯨ ꯑꯗꯨ ꯂꯧꯅꯤꯡꯈ꯭ꯔꯦ
ꯑꯩꯒꯤꯁꯦ ꯈꯔꯗꯤ ꯀꯥꯏꯔ ꯆꯠꯈ꯭ꯔꯕ꯭ꯔꯥ ꯈꯪꯗꯦꯕ
ꯀꯩꯗꯧꯉꯩ ꯂꯥꯛꯑꯅꯤ ꯑꯗꯨꯗ
ꯈꯪꯗꯦ ꯅꯨꯃꯤꯠ ꯑꯍꯨꯝꯔꯥ
ꯎꯝ
ꯂꯧꯒꯅꯤ ꯍꯥꯏꯕꯗꯣ
ꯎꯝ
ꯌꯦꯅꯤꯡꯕꯅ ꯂꯣꯏꯔꯦ
ꯐꯥꯒꯗ꯭ꯔ ꯍꯥꯟꯅ ꯌꯦꯡꯉꯤ
ꯎꯝ
ꯀ꯭ꯋꯥꯂꯤꯇꯤ ꯁꯤꯟꯂꯣ
ꯎꯝ
ꯃꯣꯏꯅꯗꯤ ꯐꯥꯛꯌꯦ ꯍꯥꯏꯔꯁꯨ ꯂꯥꯏ ꯂꯥꯏꯑꯦꯗꯅ
ꯎꯝ ꯑꯁꯤ ꯌꯨꯁꯥꯡꯒꯤꯗꯤ ꯌꯥꯝ ꯐꯕ ꯅꯠꯇꯦ
ꯎꯝ ꯑꯗꯨ ꯍꯣꯏ ꯑꯗꯒꯤ ꯑꯈꯣꯏꯒꯤ ꯏꯃꯥꯟꯅꯕꯤ ꯑꯃ ꯑꯗꯨꯗꯒꯤ ꯇꯤꯀꯤꯅꯨꯏ ꯕꯦꯂꯦꯁꯖꯦ ꯍꯨꯡꯎꯞ ꯑꯃ ꯂꯥꯎꯕꯀꯣ
ꯑꯣ
ꯀ꯭ꯋꯥꯂꯤꯇꯤ ꯑꯁ ꯌꯥꯝ ꯐꯠꯇꯦ ꯃꯣꯏꯁꯣ ꯑꯗꯨꯒꯤ ꯊꯥꯁ ꯑꯗꯨꯗꯒꯤ
ꯌꯥꯗꯦꯕ
ꯀꯔꯤ ꯂꯥꯎꯋꯦ ꯍꯥꯏꯕ꯭ꯔꯥ ꯈꯪꯍꯩꯕ꯭ꯔꯥ ꯃꯥꯁꯨ ꯑꯣ ꯑꯣ ꯌꯥꯝ ꯐꯠꯇꯦ ꯑꯗꯨꯗꯣ ꯎꯝ
ꯃꯣꯏꯒꯤꯗꯥ
ꯍꯣꯡꯉꯤ ꯍꯣꯏ ꯀ꯭ꯋꯥꯂꯤꯇꯤꯗꯥ ꯐꯠꯇꯕꯩ ꯍꯣꯡꯕ ꯃꯥꯜꯂꯦ
ꯎꯝ
ꯍꯣꯏ ꯃꯣꯏ ꯍꯥꯏꯕꯨꯗꯤ ꯍꯥꯏꯌꯦꯗ ꯎꯝ ꯃꯣꯏ ꯍꯥꯏꯕꯨꯗꯤ ꯍꯥꯏꯌꯦ ꯍꯥꯏꯕꯗꯤ ꯎꯝ ꯀ꯭ꯋꯥꯂꯤꯇꯤ ꯐꯔꯗꯤ ꯀ꯭ꯋꯥꯂꯤꯇꯤ ꯌꯥꯝ ꯐꯥꯏ ꯍꯥꯏꯅ ꯑꯗꯨꯝ ꯏꯌꯦꯗꯅ
ꯎꯝ ꯍꯣꯏ ꯑꯣꯔꯤꯖꯤꯅꯦꯜꯗꯤ ꯑꯣꯔꯤꯖꯤꯅꯦꯜ ꯑꯗꯨꯝ ꯏꯗꯤ ꯏꯕꯅꯦ ꯃꯣꯏꯅꯁꯨ
ꯏꯕꯗꯤ ꯏ
ꯈꯔ ꯍꯣꯡꯕꯗꯣ ꯂꯧꯅꯤꯡꯕꯒꯤ
ꯎꯝ ꯄꯦꯛꯄꯦꯒ ꯁꯅꯥꯜ ꯐ꯭ꯂꯤꯞꯐ꯭ꯂꯣꯞ ꯀꯨꯝꯕꯗꯤ ꯑꯣꯔꯤꯖꯤꯅꯦꯜ ꯑꯗꯨꯝ ꯌꯣꯜꯂꯦ ꯃꯣꯏꯁꯦ ꯑꯣꯔꯤꯖꯤꯅꯦꯜ ꯉꯥꯛꯇ
ꯎꯝ
ꯀ꯭ꯔꯣꯛꯁ ꯌꯥꯎꯔꯕ꯭ꯔꯣ
ꯌꯥꯎꯗꯦ ꯅꯍꯥꯟ ꯎꯝ ꯉꯔꯥꯡꯗꯣ ꯑꯩꯈꯣꯏꯒꯤ ꯊꯥꯎꯗꯣ ꯆꯪꯗꯦꯅ
ꯎꯝ ꯀꯔꯤ ꯑ ꯊꯥꯎ ꯂꯩꯇ꯭ꯔꯗꯤ ꯎꯄꯥꯏ ꯂꯩꯇꯦꯗꯅ ꯆꯠꯅꯤꯡꯉꯥꯏꯗꯣ
ꯏꯃꯥꯗ ꯍꯥꯏꯈꯤꯕꯅꯦ ꯍꯌꯦꯡ ꯑꯁ ꯀ꯭ꯂꯥꯁ ꯆꯠꯂꯒ ꯌꯦꯡ ꯌꯦꯡꯕ ꯌꯔꯦ ꯃꯣꯏ
ꯁꯟꯗꯦ ꯈꯛꯇꯅꯤꯅ ꯎꯝ ꯐꯥꯏꯔꯦꯗ ꯅꯣꯏ ꯀ꯭ꯂꯥꯁꯁꯦ
ꯎꯝ ꯑꯗꯨꯒꯅꯦ ꯑꯗꯨ ꯆꯠꯅꯤꯡꯗꯕꯅ ꯑꯩꯈꯣꯏꯒꯤ ꯑꯣꯖꯥꯁꯨ ꯋꯉꯥꯡ ꯁꯉꯥꯡꯗꯣ
ꯎꯝ
ꯇꯥꯅꯤꯡꯗꯕꯅ
ꯀꯔꯤ ꯉꯥꯡꯒ꯭ꯔꯦꯕ
ꯑꯗꯣ ꯑꯗꯨꯝ ꯔꯤꯄꯤꯠ ꯔꯤꯄꯤꯠ ꯔꯤꯄꯤꯠ ꯇꯧꯔ ꯋꯥ ꯉꯥꯡꯕꯖꯥꯠꯇꯣ
ꯌꯥꯝ ꯂꯤꯛꯄ ꯃꯤꯔꯣ
ꯈꯪꯗꯦꯗ ꯃꯤꯗꯤ ꯐꯥꯗꯤ ꯐꯥꯕ ꯃꯥꯜꯂꯦ ꯑꯗꯣ ꯃꯤꯅꯤꯠ ꯑꯃ ꯃꯤꯅꯤꯠ ꯑꯃ ꯍꯥꯏꯔꯒꯀꯣ
ꯎꯝ
ꯌꯥꯝ ꯇꯥꯎꯕ ꯖꯥꯠꯇꯨꯅꯦꯕ ꯑꯗꯨꯏ ꯅꯨꯄꯗꯣ ꯅꯍꯥꯟꯅ ꯑꯩꯈꯣꯏꯒꯤ ꯒꯔꯤ ꯕꯔꯥ ꯀꯌꯥ ꯀꯌꯥ ꯆꯥꯝꯃ ꯆꯥꯝꯃ ꯍꯥꯏꯌꯦ ꯃꯥꯁꯨ ꯅꯨꯡꯁꯤ ꯄꯤꯕ ꯃꯥꯜꯂꯦ ꯆꯥꯝꯃ ꯑꯥ ꯆꯥꯝꯃ ꯄꯤꯕ ꯋꯥꯅꯤꯗ ꯑꯩꯈꯣꯏ ꯚꯔꯥ ꯑꯣꯏꯅ ꯄꯥꯏꯌꯣꯅ
ꯅꯣꯏꯒꯤ ꯑꯣꯖꯗꯤ ꯅꯨꯞ
ꯁꯤꯡꯗꯤ ꯅꯨꯡꯁꯤꯕ ꯃꯥꯜꯂꯦ ꯅꯣꯏꯒꯤꯗꯣ
ꯅꯣꯏꯒꯤ ꯏꯆꯥꯗꯣ ꯅꯨꯄꯥꯔꯅꯦ ꯅꯨꯄꯥꯔꯣ ꯅꯪ ꯅꯣꯏꯒꯤ ꯏꯆꯥꯗ ꯎꯝ
ꯅꯨꯄꯥꯁꯨ ꯅꯨꯄꯤꯁꯨ ꯂꯩꯕꯅꯦ
ꯁꯤ ꯎꯝ ꯅꯥꯆꯥꯎꯕꯤꯒ ꯅꯣꯏ ꯑꯅꯤꯈꯛꯇꯔꯣ
ꯑ ꯑꯁꯤꯕꯣꯟꯁꯨ
ꯎꯝ ꯎꯝ ꯑꯗꯨꯗꯤ ꯅꯣꯏ ꯑꯍꯨꯝ
ꯎꯝ ꯑꯁꯤ ꯑꯃ ꯃꯊꯛꯇ ꯂꯩꯕ ꯃꯤꯗꯤ ꯆ ꯆꯠꯅꯤꯡꯗꯦꯒꯨꯝꯕ ꯉꯥꯏꯕꯅꯦ ꯑꯗꯨ ꯆꯠꯃꯟꯗ꯭ꯔꯗꯤ ꯃꯣꯏ ꯑꯣꯖꯥꯁꯤꯡꯁꯨ ꯁꯥꯎꯒꯗ꯭ꯔꯅ
ꯎꯝ ꯆꯠꯇꯕ ꯀꯨꯏꯔꯕ ꯃꯥꯗꯤ
ꯑꯈꯣꯏ ꯂꯣꯏꯅ ꯆꯠꯇꯕ ꯀꯨꯏꯔꯦ
ꯔꯤꯒꯨꯂ꯭ꯔ ꯇꯥꯎꯕ ꯅ ꯐꯩ ꯗ
ꯎꯝ ꯒ꯭ꯔꯥꯟ ꯇꯔꯒ ꯁꯤꯁꯦ ꯍꯨꯟꯗꯣꯛꯈ꯭ꯔꯁꯤꯔꯥ ꯊꯥꯝꯅꯤꯉꯥꯏꯁꯨ ꯌꯥꯝꯗꯕ ꯍꯣꯏꯒꯤ ꯇꯤꯟꯁꯤꯆꯦ
ꯁꯟꯗꯦ ꯈꯛꯇ ꯑꯣꯏꯕꯅꯤꯅ ꯑꯗꯨꯝ ꯋꯥꯔꯁꯨ ꯈꯔ ꯍꯥꯡꯕ ꯇꯥꯔꯦꯅ
ꯎꯝ
ꯑꯗꯨ ꯗꯣ ꯂꯥꯏꯔꯤꯛ ꯇꯝꯕ ꯍꯥꯏꯁꯤꯗꯤ ꯑꯋꯥꯕꯁꯨ ꯊꯦꯡꯅꯒꯗꯕꯅꯤ ꯀꯩꯅꯣ
ꯁꯔꯗꯤꯕꯤꯀꯦꯠꯕꯨꯝ ꯂꯩꯔꯗꯤ ꯌꯥꯔꯦ ꯎꯝ ꯑꯁꯤ ꯃꯣꯏꯅ ꯀ꯭ꯂꯥꯁ ꯂꯧꯔꯕ꯭ꯔꯣ ꯑꯈꯣꯏꯒꯤꯗꯤ ꯄꯥꯛ ꯀꯥꯟꯅꯗꯦꯕ
ꯎꯝ
ꯎꯝ ꯏꯪꯂꯤꯁ ꯀꯂꯥꯁ ꯄꯨꯗꯤ ꯍꯣꯏ ꯌꯥꯏꯑꯦ ꯑꯗꯨ ꯑꯣꯏꯔꯁꯨ ꯑꯗꯨ ꯅꯨ ꯄꯤ ꯏꯪꯂꯤꯁ ꯂꯕ ꯅꯨꯄꯤꯗꯣ ꯑꯈꯋꯥꯏꯗ ꯄꯥꯛ ꯂꯥꯎꯗꯕ ꯑꯗꯨꯒ ꯅꯨꯄꯥꯗꯨꯗꯤ ꯏꯪꯂꯤꯁꯀꯨꯝꯕꯁꯦ ꯉꯥꯡꯕ ꯍꯩꯇꯦꯕ ꯑꯗꯨꯒ ꯂꯥꯏꯍꯤꯛꯁꯤꯁꯨ ꯑꯈꯣꯏꯗꯗꯤ ꯀꯥꯟꯅꯗꯣꯏꯕ ꯃꯩꯇꯩ ꯌꯥꯝꯕ ꯅꯨꯠꯇꯦ ꯔꯥꯝꯁ ꯉꯥꯛꯇ ꯏꯌꯥꯝꯕ ꯁꯥꯌꯦ
ꯎꯝ
ꯑꯈꯣꯏꯒꯤꯗꯤ ꯀꯥꯟꯅꯗꯦꯕ ꯃꯄꯥꯟꯒꯨꯝꯕ ꯊꯣꯛꯑꯁꯨ ꯌꯨꯝꯗ ꯂꯩꯔꯁꯨ ꯀꯅꯥꯗꯦꯅ
ꯎꯝ
ꯑꯗꯨꯒꯤꯅꯤꯗ ꯑꯍꯣꯏꯁꯨ
ꯐꯖꯅ ꯉꯥꯡꯉꯣ ꯍꯥꯏꯕ ꯌꯥꯗ꯭ꯔꯣ
ꯍꯥꯏꯗꯤ
ꯒ꯭ꯌꯥꯟ ꯇꯥꯅꯤꯡꯉꯥꯏ ꯉꯥꯡꯕꯤꯌꯣ ꯅ ꯍꯥꯏꯕ ꯌꯥ
ꯒ꯭ꯌꯥꯟ ꯇꯥꯅꯤꯡꯉꯥꯏ ꯍꯧꯖꯤꯗꯤ ꯃꯣꯏꯁꯦ ꯑ꯭ꯁ ꯈꯪꯗꯦꯗ ꯅꯨꯄꯤꯗꯨꯅ ꯂꯧꯎꯔꯗꯤ ꯏꯪꯂꯤꯁꯇ ꯕꯦꯁꯤꯛ ꯕꯦꯁꯤꯛ ꯒ꯭ꯔꯥꯃꯔꯗ ꯇꯥꯛꯄꯅꯦꯕ ꯑꯗꯣ ꯃꯣꯏꯗꯣ ꯃꯤ ꯌꯥꯝꯕ ꯒꯤ ꯀ꯭ꯂꯥꯁ ꯑꯅꯤ ꯊꯣꯛꯄꯅꯦ ꯃꯤ ꯈꯔꯗꯤ ꯏꯪꯂꯤꯁꯀꯤꯁꯨ ꯂꯥꯎꯕ ꯌꯥꯎꯋꯦꯕ ꯏꯪꯂꯤꯁ ꯀ꯭ꯂꯥꯁ ꯑꯉꯥꯡ ꯈ꯭ꯣꯏꯗꯣ ꯑꯗꯨ ꯑꯣꯏꯗꯤ ꯎꯝ ꯏꯪꯂꯤꯁ ꯀ꯭ꯂꯥꯁꯇꯣ ꯑꯗꯨ ꯅꯨꯄꯤ ꯏꯪꯂꯤꯁ ꯍꯩꯕꯗꯨꯅ ꯂꯧꯈ꯭ꯔꯦ
ꯎꯝ
ꯑꯗꯨꯒꯤꯅꯦ ꯑꯩꯈꯣꯏꯒꯤꯗꯣ ꯔꯥꯏꯁꯅꯦꯕ ꯔꯥꯏꯝꯁꯇꯤ ꯑꯩꯈꯣꯏꯗꯤ ꯀꯥꯟꯅꯗꯦꯕ ꯃꯅꯤꯄꯨꯔꯤ ꯔꯥꯏꯝꯁꯇꯤ ꯃꯄꯥꯟꯗꯁꯨ ꯁꯛꯂꯣꯏ